ꯑꯦ ꯄꯌ ꯁꯅꯦ ꯅꯠꯇꯔ꯭ꯁꯨ
ꯑꯗꯨ ꯂ
ꯆꯥꯛ ꯆꯥꯔꯕꯣ
ꯆꯥꯔꯦ ꯆꯥꯔꯦ
ꯀꯩ ꯃꯊꯦꯜ ꯆꯥꯔꯕ
ꯆꯝꯊꯣꯡ ꯆꯥꯏ
ꯆꯝꯊꯣꯡ ꯀꯩꯗꯧꯔꯤꯕ
ꯃꯨꯟꯗ
ꯉꯁꯥꯏꯗꯤ ꯅꯪ ꯀꯣꯜ ꯇꯧꯕꯗꯁꯨ ꯐꯖꯅ ꯑꯣꯗꯤꯌꯣ ꯐꯖꯅꯁꯨ ꯑꯣꯜꯂꯛꯇꯦ ꯂꯣꯏ ꯃꯥꯡꯉꯦ ꯀꯩ ꯁꯥꯔꯦꯁꯤ ꯈꯂ ꯑꯣꯄ꯭ꯔꯨ ꯑꯅꯤꯔꯛ ꯃꯥꯡꯈ꯭ꯔꯦ
ꯅ ꯌꯥꯔꯨꯗ꯭ꯔꯦ ꯑꯗꯨꯏꯅꯦ
ꯅꯦꯠ ꯌꯥꯔꯨꯗ꯭ꯔꯦ ꯑꯗꯨꯏꯅꯦ ꯅꯪ ꯆꯩ ꯌꯥꯝꯅꯄꯤꯤꯅꯦ ꯑꯅꯤꯔꯛ ꯋꯥꯍꯗꯦ ꯀꯔꯤ ꯐꯔꯦ ꯁꯤ
ꯀꯃꯥꯏ ꯀꯃꯥꯏꯅ ꯇꯧꯔꯤꯒꯦ ꯅꯪꯕꯣ
ꯅꯨꯡꯉꯥꯏꯔꯤ ꯅꯨꯡꯉꯥꯏꯔꯤ ꯀꯣꯏꯕ ꯂꯥꯡꯕꯨ ꯀꯔꯤꯝ ꯆꯠꯇ꯭ꯔꯕꯣ
ꯆꯠꯇꯦꯗꯥ ꯑꯈꯣꯌꯗꯤ ꯌꯨꯝꯗ ꯑꯗꯨꯝ ꯇꯥꯔꯒ ꯂꯩ
ꯕꯣꯜ ꯀꯃꯥꯏꯅ ꯇꯧꯔꯤꯒꯦ ꯀꯔꯤ ꯂꯝꯗ ꯁꯞꯄꯣꯔꯠ ꯇꯧꯔꯤꯅꯣ ꯕꯣꯜꯁꯤ
ꯁ ꯅꯅꯥꯒ ꯐ꯭ꯔꯥꯟꯁ ꯐꯂꯗꯦꯗ
ꯑꯣ ꯑꯥꯔꯖꯦꯟꯇꯤꯅꯥꯂ ꯐ꯭ꯔꯥꯟꯁꯅꯕꯨꯗꯤ ꯂꯧꯗꯧ ꯃꯥꯂꯦꯗ ꯍꯟꯗꯛꯇꯤ
ꯍ ꯐ꯭ꯔꯥꯟꯁꯅ ꯀ ꯇꯧꯒꯗꯧ ꯃꯥꯜꯂꯦ
ꯆꯠꯄ
ꯀꯩ ꯃꯊꯦꯜ ꯆꯥꯔꯒꯦ
ꯍꯋꯥꯏ ꯊꯣꯡꯉ ꯆꯥꯔꯦ ꯀ ꯆꯥꯕ ꯅꯣꯏꯒꯤ
ꯀꯣꯏ ꯁꯝꯊꯧꯕꯁꯥꯏꯦ
ꯑꯣ
ꯅꯣꯡꯃ ꯄꯨꯟꯁꯤꯗꯅ
ꯄꯨꯟꯁꯦ ꯄꯨꯟꯁꯦ ꯀꯥꯥꯁ ꯃꯔꯔꯛ ꯀꯩꯗꯅꯣ ꯄꯥꯔꯇꯤ ꯑꯃ ꯇꯧꯊꯣꯛꯂꯣꯏꯔꯦ ꯄꯨꯜꯂꯒ ꯈꯦꯆ ꯆꯥꯕꯔꯣ ꯈꯣꯠꯇꯔꯣ ꯀꯥꯏ ꯏꯗꯅ
ꯑꯣꯔꯦ ꯑꯗ ꯌꯦ ꯄ
ꯍꯧꯖꯤꯛꯀꯣ ꯔꯦꯟꯇ ꯂꯩ
ꯑꯦꯇ
ꯎꯝ
ꯎꯝ ꯀꯝ ꯀꯂꯁꯨ ꯂꯩ
ꯅꯨꯃꯤ ꯍꯋꯥ ꯃꯥꯊꯔ ꯐꯔ ꯁ
ꯄꯨꯟꯁꯤ
ꯌꯨꯝꯗ ꯀꯩꯀꯩ ꯍꯣꯠꯅꯔꯤꯕ ꯀꯩꯀꯩ ꯇꯧ ꯂꯩꯔꯕ
ꯀ ꯇꯔꯒ ꯂꯩꯒ
ꯑ ꯑꯥ ꯄꯅꯤ ꯂꯩꯩꯗꯣꯅꯤ
ꯈꯔꯦ ꯈꯔꯦ ꯀꯂꯁ ꯇꯔꯒꯦ
ꯍꯀ
ꯌꯥꯗꯦ ꯂꯥꯏꯐ ꯁꯇꯥꯏꯜ
ꯄꯁꯇꯥꯏꯟꯁꯨ ꯌꯥꯗ꯭ꯔꯕꯣ
ꯁ ꯇꯧꯖꯔꯗꯤ ꯍꯩꯁꯤꯡꯍ ꯑꯣꯏꯒ ꯈꯔ ꯄꯨꯜꯂꯒ
ꯑꯣ ꯈꯔ ꯐꯨꯜꯂ ꯂ ꯅꯨꯃꯤꯗꯥꯡꯔ ꯏ ꯊꯣꯛꯣꯛ ꯊꯣꯛꯇ꯭ꯔꯕ ꯍꯧꯖꯤꯛꯇꯨꯁꯨ ꯑꯧꯔꯥ ꯈꯪ ꯏꯊꯣ ꯊꯣꯛ ꯊꯣꯛꯇ꯭ꯔꯕꯕ
ꯊꯣꯇ꯭ꯔꯦ ꯊꯣꯇ꯭ꯔꯦ ꯍꯧ꯭ꯔ ꯍꯥꯏꯗꯦ
ꯍꯧꯔ ꯌꯥꯈꯤꯗ꯭ꯔꯦ
ꯑꯥ ꯉꯁꯤꯕꯨꯗꯤ ꯂꯥꯡꯃꯩꯗꯣꯟꯗ ꯂꯥꯏꯔꯥꯎꯌꯦ ꯆꯠꯁꯤ ꯍꯥꯏꯕ
ꯃꯣꯏꯗꯣ ꯗꯥꯏꯃꯟꯗꯣ ꯂꯥꯛꯑꯦ ꯍꯥꯏꯔꯥꯎꯏꯕ ꯍꯧꯖꯤꯛ
ꯀꯥ ꯍꯥꯎ ꯍꯥꯎ
ꯑꯣ ꯁꯇꯌꯨ ꯆꯇꯌꯨ
ꯍꯗ ꯍꯥꯏꯅ ꯑꯃꯅꯤ
ꯑꯣ ꯀꯅꯥ ꯀꯅꯥ ꯆꯠꯇꯀ
ꯔꯥ ꯀꯥꯡꯪꯕꯨꯨꯅꯤꯗꯅ
ꯂꯧꯔꯥꯛ ꯀꯥꯡꯕꯨꯕꯨ ꯑꯣ ꯀ ꯀꯥꯡꯕꯨ ꯑꯗꯨ ꯋꯥꯔꯤ ꯑꯝꯇ ꯁꯥꯟꯅꯅꯤꯡꯕꯅꯤ ꯐꯣꯟ ꯇꯧꯔꯒ ꯑꯃꯨꯛ ꯄꯥꯏꯗꯤꯦ
ꯊꯕꯛꯈꯔ ꯆꯤꯟꯕ ꯋꯥꯅꯤ
ꯑꯣ ꯊꯕꯛ ꯈꯔꯁꯤꯅ ꯇꯧꯋꯤ
ꯑ
ꯅꯍꯥꯟꯅꯤ ꯄꯨꯜꯂꯒ ꯕꯣꯟ ꯌꯦꯡꯉꯨꯔꯦ
ꯗ ꯀꯔ ꯑꯉꯥꯡꯗꯤ ꯄꯨꯜꯂꯒ ꯃꯣ ꯍꯣꯔꯦꯟ ꯃꯣꯏ ꯐꯣꯇꯨ ꯀ ꯐꯦꯟꯒ ꯑꯥꯤ ꯐꯦꯟꯒ ꯇꯧꯈꯥꯏꯅꯕꯅꯦ
ꯇꯣꯈꯥꯏꯅꯕꯗ ꯌꯦꯡꯊꯔꯨꯔꯦ
ꯎꯝ ꯑꯁ ꯇꯨꯝꯔ ꯋꯥꯔꯦꯅꯦ
ꯃꯖꯥ ꯋꯥꯔꯦ ꯋꯥꯗ ꯋꯥ
ꯇꯨꯝꯃꯒ ꯁꯨꯝ ꯂꯩꯕꯁꯤꯗ
ꯇ ꯁꯨꯝꯥꯏꯕ ꯁꯤꯠ ꯋꯥꯔ ꯀꯣꯛꯁꯤ ꯆꯥ ꯇꯔ
ꯌꯥꯗ꯭ꯔꯦꯕ
ꯌꯥꯗ꯭ꯔꯦꯕ ꯌꯥꯔꯣꯏ ꯌꯥꯔꯣꯏ
ꯍꯌꯦꯡ ꯅꯪ ꯊꯣꯛꯂꯛꯑꯒ
ꯊꯂꯑꯒ ꯀꯂꯁꯤ
ꯑꯝ
ꯅꯠꯇ ꯃꯣꯏ ꯌꯨꯝꯁꯨ ꯀꯔꯝ ꯀꯥꯟꯅꯣꯁꯤ ꯁꯤꯅꯤ ꯈꯣꯠꯅꯦ ꯍꯥꯏꯕ ꯑꯃ ꯍꯥꯏꯔꯛꯄꯅꯤꯅꯦ
ꯃꯣꯏ ꯇꯥꯡ ꯀꯨꯟꯇꯔꯨꯛꯇ
ꯑ
ꯇꯥꯡ ꯇ ꯁꯤꯅꯦ ꯑꯗꯨ
ꯑꯣ
ꯅꯪ ꯊꯣꯛꯂꯛꯑꯒ ꯇꯥꯡ ꯀꯌꯥꯗꯅꯣ ꯃꯔꯥꯡ ꯑꯝꯇꯪ ꯀꯥꯞꯄꯁꯤꯗꯅ
ꯀꯥꯞꯄꯨꯁꯤ ꯀꯥꯞꯄꯁꯤ ꯃꯣꯏꯔꯥꯡꯗ
ꯑꯩ ꯃꯣꯏꯔꯥꯡꯗ ꯆꯠꯂꯒ ꯅꯨꯄꯤꯦꯡꯅ ꯇꯧꯅꯔꯁꯦꯕ
ꯅꯧꯁꯤ ꯅꯧꯁꯤ
ꯈ ꯈꯁꯨ ꯀꯩ ꯀꯩꯁꯨ ꯁꯨꯝ ꯈꯔ ꯀꯣꯏꯔꯛꯄ ꯌꯥꯏꯗ
ꯑꯣꯏꯔꯛꯄ ꯌꯥꯏ ꯑꯗꯨꯒ ꯂꯦꯛꯄ ꯈꯣꯠꯄ ꯇꯧꯕ ꯇꯧꯔꯨꯔꯁꯤ
ꯍꯅꯤ ꯑꯁꯤ ꯍꯥꯏ ꯣꯏ ꯇꯧꯁꯦꯕ
ꯌꯦꯁ ꯑꯦꯟꯖꯣꯌ
ꯃꯕ ꯂ ꯑꯃ ꯁꯦꯠꯇ ꯄꯣꯛꯄꯦꯕ
ꯍꯣꯏ ꯀꯨꯏꯔꯦ ꯆꯠꯇꯕ ꯗꯦ ꯊꯣꯂ ꯂꯣꯏꯔ ꯀꯩꯩꯅꯅꯅꯤ ꯄꯤꯁꯦ ꯄꯣꯏꯅ ꯊꯣꯂ ꯑꯂꯣꯈꯩꯅ
ꯏꯁꯇꯦ ꯍꯣꯝꯗ ꯅꯠꯇ꯭ꯔꯣꯅ ꯐꯩꯗꯅ
ꯍ ꯄꯠꯅ ꯁꯥꯟꯝ ꯇꯧꯔꯒ
ꯑꯗꯨ ꯈꯜꯂꯛꯄꯅꯨꯡꯥꯏ ꯑꯗꯨ ꯂꯔꯅ
ꯀ꯭ꯂꯥꯁ
ꯎꯝ
ꯍ ꯀꯩꯅꯣ ꯑ ꯀꯉꯥꯏꯗꯤꯀ ꯆꯪꯕꯦꯁ
ꯅꯪ ꯃꯤꯅꯤ ꯀ ꯉꯆ ꯀꯩꯕ
ꯑꯩ ꯇꯥꯡ ꯃꯥꯄꯜꯒꯤ ꯀꯛꯈ꯭ꯔꯦꯔꯁꯤꯒꯦ
ꯑꯗꯨꯗꯤ ꯀꯥꯅꯉ ꯑꯩꯅ
ꯦ ꯆꯪ ꯇ ꯇꯛꯇ
ꯃꯥꯅꯤ ꯂꯥꯟꯅ ꯉꯝꯃꯨꯗꯤ ꯐꯖꯅ
ꯝ ꯆꯥꯔꯒ ꯃꯥ ꯑ ꯈꯗ꯭ꯔꯦꯗ ꯑꯗꯨꯁ
ꯀꯩꯀꯩ ꯇꯧꯔ ꯂꯦꯜꯂꯤꯕ ꯌꯨꯝꯗꯗꯤ
ꯑ ꯈꯔ ꯆ ꯈꯔ ꯇ ꯇꯔꯒ ꯑꯗꯨꯝ ꯂ ꯂꯩ
ꯑꯔꯇꯂ ꯄꯨꯜ ꯂꯩꯣ
ꯌꯦꯉꯨ ꯄꯨ꯭ꯂ ꯉ ꯐ꯭ꯔꯥꯟꯁ
ꯅꯍꯥꯟꯁꯨ ꯐ꯭ꯔꯥꯟꯁꯀꯤ ꯌꯦꯡꯕ
ꯎꯝ ꯑꯗꯩ ꯉꯔꯥꯡ ꯉꯔꯥꯡꯒꯤꯗ ꯏꯪꯉꯦ ꯅꯠꯇ꯭ꯔꯣ
ꯏꯅꯦꯦꯟ ꯍꯥꯎꯗꯤ ꯍꯦ ꯇꯣ ꯊꯥꯏꯗꯨ ꯆꯇꯨꯔ
ꯌꯥꯗꯦ
ꯀꯔꯤ ꯈꯨꯁꯥꯅ ꯁꯥꯟꯅꯅꯣ ꯈꯪꯗꯦ ꯉꯥꯡ ꯈꯔꯗꯤ ꯇꯧꯈꯔꯦꯅꯦꯍ
ꯃꯥ ꯐꯁꯤ ꯂꯩ ꯐꯣꯟ ꯊ ꯌꯦ ꯃꯗꯨꯒ
ꯐ꯭ꯔꯤꯒꯤꯛꯇꯨꯁꯨ ꯃꯥꯅ ꯀꯥꯎꯗꯣꯏ ꯑꯍꯟ ꯀꯔꯤ
ꯑꯣꯏꯕꯖꯥ
ꯑ
ꯀꯥꯡꯕꯨꯗꯨꯅꯗꯤ ꯍꯥꯟꯅꯣ ꯅꯍꯥꯟꯗꯅ ꯀꯧꯔꯝꯃꯦꯗꯅ ꯂꯩꯔꯝꯗꯣꯏꯅꯦꯕ
ꯂꯣꯏꯑꯦ ꯂꯗꯅꯀꯣꯅꯦꯗ ꯂꯩꯔꯝꯅꯦꯗꯤ ꯌꯥꯝ ꯉꯥꯎꯋꯦ
ꯎꯝ ꯑꯣꯇꯣꯞꯄ ꯃꯤꯗ ꯅꯣꯏ ꯀꯋꯥꯒꯔ
ꯍꯂꯔꯝꯕ ꯋꯥꯗꯦꯖꯂ
ꯊꯗ ꯃꯥꯥꯡꯒꯦꯁ
ꯍꫭꯔꯦꯟ ꯂꯥꯏ ꯌꯥꯔꯧꯕ ꯄꯨꯡ ꯀꯌꯥ ꯌꯦꯡ ꯆꯠꯇ꯭ꯣꯏꯕ꯫
ꯎꯝ ꯎꯝ
ꯎꯝ
ꯅꯤꯄꯥ ꯃꯈꯥꯏꯗꯒꯤ
ꯑꯣ ꯅꯤꯄꯥꯥꯟ ꯃꯈꯥꯏꯗꯒꯤ꯫ ꯂꯝꯖꯥꯎꯒꯤ ꯀꯔꯝꯕ ꯂꯥꯏ ꯂꯝꯖꯥꯎꯒꯤ ꯀꯔꯝꯕ ꯂꯥꯏꯅꯣ ꯍꯔꯥꯎꯔꯤꯅꯣ
ꯂꯥꯡꯃꯩꯗꫭꯟ ꯍꯥꯏꯕꯅꯦ ꯂꯝꯖꯥꯎ ꯍꯥꯏꯕ ꯅꯠꯇꯦꯅꯦ꯫
ꯅꯣꯏ ꯀꯃꯥꯏꯅ ꯈꯪꯉꯤꯕ
ꯪꯉ ꯇꯕꯅꯥꯎꯅ ꯍꯥꯏꯔꯛꯑꯦ ꯔꯥꯎ ꯂꯩ ꯉꯔꯥꯎꯕ
ꯑꯣ
ꯌꯦꯡꯉꯨꯔꯣ ꯌꯦꯡꯉꯨꯔꯣ ꯅꯨꯄꯤ ꯃꯁꯛ ꯐꯖꯕ ꯌꯥꯎꯕꯗ
ꯌꯦꯉ ꯌꯥꯗꯕꯣ
ꯈꯔ ꯂꯧꯔꯛꯑꯣ꯫
ꯎ꯫
ꯑꯐꯤꯜ ꯂꯣ ꯐꯥꯡꯉꯅꯤ ꯆꯠꯇ꯭ꯔꯕꯣ꯫ ꯗꯐꯤꯂꯣ ꯐꯥꯝ ꯆꯠꯇꯔ꯭ꯕꯣ꯫
ꯑꯗ ꯂꯨꯅꯥ ꯉꯔꯥꯡ ꯑꯁ ꯑꯩꯈꯣꯏꯅ ꯌꯧꯔꯛꯄꯒ ꯅꯨꯄꯥ ꯑꯃ ꯈꯣꯏ ꯆꯣꯞꯄꯒ ꯂꯩꯔꯝꯃꯦ ꯄꯣꯔꯣꯝ ꯐꯥꯈꯤꯕꯁꯨ ꯆꯥꯎꯎꯏꯦ꯫
ꯑꯣ ꯄꯨꯔꯣ ꯃꯣꯏ ꯍꯪꯉꯣꯏꯗꯣꯏ ꯂꯪꯈꯤꯗ꯭ꯔꯥ꯫
ꯍꯪꯌꯥꯡꯒꯣꯏ ꯂꯪꯕꯁꯤꯗ ꯄꯣꯔꯣꯛꯞ ꯁꯠ ꯐꯥꯒꯦ ꯑꯁ꯫
ꯑꯣ꯫
ꯍ꯫ ꯗꯥꯐꯤꯂꯣ ꯅꯨꯡꯉꯥꯏ ꯉꯔꯥꯡ ꯉꯥꯛꯇꯑꯣꯗ꯭ꯔ ꯉꯥꯛ ꯐ꯫
ꯑꯌꯨꯛ ꯅꯨꯃꯤꯗꯥꯡ ꯅꯣꯡ ꯇ꯭ꯗꯔꯣ ꯑꯗꯨꯗ꯫
ꯅꯨꯡꯗꯥꯡ ꯅꯣꯡ ꯇꯥꯗꯦꯗꯥ꯫
ꯑꯣꯝ꯫
ꯉꯔꯥꯡ ꯉꯔꯥꯡ ꯈꯪꯗ ꯑꯦ ꯉꯔꯥꯡ ꯄꯠꯅꯤ ꯄꯠꯅꯤꯗꯤ ꯇꯧꯔꯝꯃꯦ ꯌꯥꯝ ꯀꯟꯅ ꯇꯥꯗꯤ ꯇꯥꯗꯦ ꯫ ꯎꯝ ꯐꯤꯕꯝꯁꯤ꯫ ꯈꯪꯗꯦ ꯅꯣꯡꯖꯨ ꯊꯥ ꯌꯧꯔꯛꯄꯒꯤꯔ ꯀꯩꯅꯣ ꯄꯠꯂꯤ ꯄꯠꯂꯤꯗꯤ ꯇꯧꯋꯦ꯫ ꯅꯪꯅ ꯊꯣꯛꯂꯛꯇꯨꯏꯗꯣ ꯇꯥꯡ ꯀꯌꯥ ꯍꯥꯏꯕꯥ꯫
ꯗꯦꯠ ꯈ ꯇ꯭ꯋꯦꯟꯇꯤ ꯅꯥꯏꯟꯗꯩꯅ ꯊꯥꯔꯇꯤ ꯑꯗꯨꯋꯥꯏꯗ ꯂꯥꯛꯑꯕ ꯌꯥꯏ꯫
ꯅꯪ ꯇꯥꯏꯇ ꯃꯣꯏ ꯌꯨꯝ ꯁꯤꯕ ꯅꯪꯉꯔꯣꯏꯅꯦ꯫
ꯅꯪꯉꯔꯣꯏ꯫ ꯃꯥꯁꯨ ꯅꯁꯥꯏꯕꯨꯗꯤ ꯍꯥꯏꯔꯛꯑꯝꯅꯤ ꯌꯨꯝ ꯁꯤꯗꯣꯔꯤ ꯈꯣꯠꯇꯣꯔꯤ ꯚꯥꯏ꯫ ꯍꯣꯔꯦꯟ ꯋꯥꯏ ꯀꯣꯟꯅꯥ ꯐꯣꯟ ꯇꯧꯔꯁ꯫ ꯍꯟꯒꯒꯦ ꯃꯁꯨ꯫
ꯑꯣ꯫ ꯑꯣ ꯃꯥꯏ ꯇꯥꯡ ꯀꯨꯟꯇꯔꯨꯛꯇ ꯁꯤꯁꯤ ꯍꯥꯏꯕꯅꯦꯕ꯫
ꯑ ꯃꯥ ꯍꯥꯌꯦ꯫
ꯉꯔꯥꯡꯗꯤ ꯅꯥꯑꯣꯕꯥ ꯁꯨ ꯌꯥꯑꯣꯔꯤ ꯅꯤꯠ ꯑꯓꯥꯝ ꯂꯣꯏꯕꯒꯤ꯫
ꯑꯣ ꯍꯣꯏ ꯋꯥꯔꯤꯁꯨ ꯅꯨꯡꯉꯥꯏꯔꯤ ꯉꯥꯏꯍꯥꯛ ꯊꯝꯃꯒ ꯑꯃꯨꯛ ꯉꯥꯛꯇꯪꯅꯦ ꯇꯧꯔꯛꯀꯦ ꯑꯩ ꯁꯣꯝꯗ ꯃꯤꯅ ꯑꯃꯨꯛ ꯀꯧꯔꯛꯏ꯫ ꯇ ꯑꯕꯣ ꯍꯥꯏꯌꯦꯡ꯫ ꯃꯣꯏꯔꯥꯡ ꯆꯇꯄꯩ ꯈꯣꯠꯄꯩ ꯋꯥꯔꯤ ꯁꯥꯟꯅꯍ ꯂꯣꯏ꯫ ꯇꯧꯔꯛꯀꯦ ꯇꯧꯔꯛꯀꯦ꯫
ꯊꯝꯃꯣ ꯊꯝꯃꯣ ꯫